ꯅꯦꯋꯥꯛꯁꯦ ꯏꯅꯨꯡ ꯅꯨꯡꯉꯥꯏꯇꯕ ꯃꯥꯜꯂꯦ
ꯑꯣ ꯅꯪ ꯊꯕꯛ ꯍꯧꯖꯤꯛꯀꯥꯟ ꯀꯣꯝꯕ꯭ꯔꯣ
ꯊꯕꯛ ꯀꯣꯝꯕ ꯍꯥꯏꯁꯦ ꯌꯨꯝꯗ ꯑꯅꯥꯕ ꯌꯥꯎꯕꯅꯤꯅ ꯈꯔ ꯀꯣꯃꯦ ꯏꯁꯥꯒꯤ ꯑꯣꯏꯕ ꯊꯕꯛ ꯈꯔ ꯇꯧꯗ꯭ꯔꯦ ꯏꯁꯥꯒꯤ ꯑꯣꯏꯕ ꯊꯕꯛ ꯈꯔ ꯇꯧꯔꯗꯤ ꯆꯤꯜꯂꯤ
ꯀꯣꯏꯕꯁꯨꯝ ꯆꯧꯁꯤꯔꯅ ꯍꯥꯏꯒꯦ ꯇꯧꯔꯤꯅꯤꯅꯦ ꯁꯨꯝ ꯀꯨꯏꯔꯦꯅꯦ ꯑꯩꯁꯨ ꯌꯨꯝꯗ ꯁꯨꯝ ꯂꯩꯁꯜꯂꯛꯄꯒꯤ ꯏꯁꯥꯁꯦ ꯕꯣꯔꯤꯡ ꯃꯆꯨ ꯁꯨꯔꯦꯅ ꯒꯥꯔꯗꯦꯟꯒꯨꯝꯕ ꯀꯩꯒꯨꯝꯕ ꯑꯃꯗ ꯎꯝ
ꯒꯤ ꯀꯩꯅꯣ ꯑꯃ ꯍꯥꯏ ꯁꯤꯡꯖꯨ ꯑꯃ ꯍꯥꯏꯌꯦ ꯁꯦꯛꯃꯥꯏꯔꯣꯝꯗ ꯑꯗꯣ ꯗꯦꯠ ꯑꯥ ꯗꯦꯠ ꯇꯦꯟ ꯃꯇꯨꯡꯗ ꯆꯠꯁꯦꯅ ꯍꯥꯏꯔꯛꯑꯦ ꯃꯣꯏꯅ ꯅꯍꯥꯟꯗꯣ ꯎꯝ ꯍꯥꯎꯕꯅꯦꯌꯦ
ꯑꯁ ꯆꯠꯂꯨ ꯌꯥꯏꯌꯦ ꯑꯗꯨꯗꯤ
ꯑ ꯑꯩꯈꯣꯏꯅ ꯁꯤꯡꯖꯨꯗꯣ ꯀꯩꯅꯣ ꯇꯧꯕꯗꯣ ꯍꯧꯖꯤꯛꯀꯤ ꯋꯥꯇꯔ ꯃꯦꯂꯣꯟꯁꯦ ꯑꯩꯈꯣꯏ ꯑꯩꯈꯣꯏꯒꯤ ꯅꯥꯀꯟꯒꯤ ꯈꯨꯔꯥꯏꯒꯤ ꯅꯥꯀꯟꯒꯤ ꯀꯩꯅꯣꯗ ꯂꯩꯔꯝꯃꯦ ꯍꯥꯏꯕ ꯃꯤꯗꯤ ꯂꯥꯛꯅꯔꯝꯃꯦ ꯍꯥꯏꯕ ꯅꯪꯅ ꯈꯨꯔꯥꯏꯗ ꯂꯩꯔꯒ ꯑꯗꯨꯐꯧ ꯆꯠꯂꯝꯗꯤꯖꯦ ꯀꯃꯥꯏꯅ ꯇꯧꯔꯤꯅꯣꯅ ꯂꯣꯏꯔꯦ ꯍꯥꯏꯕ
ꯀꯋꯥꯏ ꯖꯒꯗ ꯈꯔ ꯈꯨꯔ ꯀꯋꯥꯏꯖꯒ ꯇꯁꯣꯔꯣ ꯑꯣ ꯑꯗꯨꯒꯤꯗꯣ ꯑ ꯀꯩꯅꯣ ꯇꯧꯕꯅꯤ ꯃꯔꯥꯡ ꯀꯝꯄꯗ ꯑꯩꯈꯣꯏ ꯏꯕꯣꯏꯒꯤ ꯅꯥꯀꯟꯗ ꯑꯃꯗꯤ ꯍꯥꯞꯦ ꯍꯥꯏꯒꯨꯝ ꯇꯧꯏ ꯏꯅꯦ ꯑꯗꯨ ꯑꯗꯨ ꯑꯣꯏꯔꯝꯗꯣꯏꯖꯥꯠꯔꯣ
ꯍꯣꯏ ꯃꯅꯤ ꯀꯣꯂꯦꯖꯇ ꯆꯪꯗꯣꯏꯅꯦ ꯑꯩꯈꯣꯏ ꯑꯗꯨꯗ ꯆꯪꯉꯒ ꯆꯥꯏ ꯑꯩ ꯑꯗꯨꯝ ꯅꯨꯡꯗꯥꯡꯗꯒ ꯂꯥꯛꯑꯦ ꯃꯣꯏꯗꯤ
ꯍꯧꯖꯤ ꯍꯧꯖꯤ ꯀꯥꯟ ꯄꯥꯜꯂꯤꯕꯖꯥꯠꯔꯣ
ꯍꯧꯖꯤꯛꯀꯥꯟꯗꯤ ꯂꯣꯏꯔꯦ
ꯑꯌꯥ ꯍꯧꯖꯤꯛꯀꯥꯟꯗꯤ ꯂꯣꯏꯈ꯭ꯔ ꯇꯔꯦ ꯑꯩ ꯑꯩ ꯌꯦꯜꯂꯣꯗꯣ ꯑꯝꯇꯪ ꯆꯥꯖꯍꯧꯒꯦ ꯧꯁꯦ ꯐꯪꯍꯧꯗ꯭ꯔꯦꯅꯦ ꯑꯗꯨꯗꯤ ꯀꯣꯏꯕ ꯆꯠꯂꯒ ꯑꯝꯇꯪ ꯆꯥꯍꯧꯒꯦ ꯐꯥꯝꯗꯨ ꯌꯦꯡ ꯃꯣꯏ ꯅ ꯃꯣꯏ ꯀꯃꯥꯏꯅ ꯊꯥꯔꯤꯅꯣ ꯈꯣꯠꯂꯤꯅꯣ ꯌꯦꯡꯅꯤꯡꯕ ꯍꯥꯏꯇꯥꯔꯦꯅꯦ ꯑꯁ ꯅꯨꯡꯉꯥꯏ ꯑꯗꯨꯗꯤ ꯅꯪ ꯅꯛꯄꯅꯤ ꯀꯩꯅꯣ ꯑꯩꯈꯣꯏ ꯁꯤꯗꯒꯤ ꯀꯩꯁꯨ ꯌꯥꯝ ꯆꯠꯂꯒ ꯂꯩꯕ ꯃꯐꯝꯗ ꯠꯇꯕ
ꯃꯥꯅꯦ ꯑꯣ ꯍꯧꯖꯤꯛꯀꯥꯟ ꯇꯧꯕ ꯍꯥꯏꯔꯒꯗꯤ ꯑ ꯀꯩ ꯍꯧꯖꯤꯛ ꯃꯇꯝꯗ ꯀꯔꯤ ꯀꯔꯤ ꯄꯥꯟꯕ ꯃꯇꯝꯅꯣ ꯈꯪꯗꯦꯅꯦꯍ
ꯑ ꯑꯣꯠꯇ ꯃꯦꯂ ꯑꯣꯏꯦ ꯏ ꯁꯤ ꯑꯗꯨꯝ ꯆꯥꯕ ꯌꯥꯕ ꯃꯇꯝ ꯑꯣꯏꯔꯛ
ꯄꯥꯟꯕ ꯃꯐꯝ ꯄꯥꯟꯕ ꯃꯐꯝꯕꯨꯗꯤ ꯂꯩꯔꯝꯒꯅꯤꯌꯦ
ꯀꯥꯏ ꯀꯥꯏꯗ ꯄꯥꯟꯖꯥꯠꯅꯣ ꯈꯪꯗꯅꯦ ꯈꯪꯕꯗ ꯍꯪꯗ꯭ꯔꯗꯤ ꯑꯩ ꯆꯠꯅꯤꯡꯗꯅ ꯂꯩꯔ
ꯑꯁꯣꯝ ꯅꯥꯀꯜ ꯄ ꯈꯔꯣꯗꯤ ꯈꯜꯂꯦꯕꯅꯤ
ꯑꯟ꯭ꯔꯣꯥꯏ ꯑꯗꯨ ꯀꯨꯏꯑꯦ ꯆꯠꯇꯕ ꯑꯟꯗ꯭ꯔꯣꯗꯁꯨ ꯅꯣꯏꯒꯤ ꯑ ꯀꯔꯤꯅꯣ ꯑ ꯑꯟꯗ꯭ꯔꯣꯗ ꯑꯩꯈꯣꯏ ꯀꯔꯤ ꯅꯨꯄꯥꯝꯕꯤ ꯑꯃ ꯌꯥꯝ ꯐꯖꯕ ꯑꯃ ꯍꯥꯎꯤ ꯂꯩꯁꯨ ꯃꯌꯥꯝ ꯄꯥꯟꯕ ꯎꯅꯥ ꯃꯅꯥ ꯀꯩ ꯍꯥꯏꯗꯣꯏꯅꯣ ꯔꯨꯗ꯭ꯔꯣ ꯑꯩꯕꯨ ꯀꯥꯎ ꯂꯩꯦ ꯍꯌꯦꯡꯗꯔꯣ ꯈꯪꯗꯅꯦ ꯀꯔꯝꯕꯅꯣ ꯑꯃ ꯑꯟꯗ꯭ꯔꯣꯗ ꯅꯦ ꯆꯦꯔꯤ ꯍꯥꯏꯕ꯭ꯔꯣ ꯕꯦꯔꯤ ꯍꯥꯏꯕ꯭ꯔꯣ ꯆꯦꯔꯤ ꯍꯥꯏꯕ꯭ꯔꯣ ꯑꯥ ꯑꯗꯨ ꯑꯗꯣ ꯑꯟꯗ꯭ꯔꯣꯗ ꯅꯠꯇ꯭ꯔꯣ
ꯎꯝ ꯃꯥꯅꯦ ꯃꯥꯅꯤ ꯆꯦꯔꯤ ꯃꯌꯥꯝ ꯄꯥꯝꯕꯗꯣ ꯃꯥꯅꯦ ꯣꯗꯅꯦ
ꯑ ꯑꯗꯨ ꯐꯣꯇꯣꯗꯗꯤ ꯎꯏꯕ ꯑꯗ ꯅꯧꯅ ꯃꯣꯏ ꯁꯦꯝꯃꯨꯔ ꯃꯥꯜꯂꯦꯗ ꯑꯃꯨꯛ ꯍꯥꯟꯅꯒ ꯍꯥꯟꯅ ꯑꯩꯅ ꯑꯩꯈꯣꯏꯅ ꯊꯥꯏꯅ ꯑꯟꯗꯣꯗ ꯆꯠꯄꯗ ꯑꯟꯗ꯭ꯔꯣ ꯃꯩꯧ ꯑꯃ ꯍꯥꯏꯔꯄ ꯑꯗꯨ ꯆꯠꯄ ꯀꯥꯟꯗꯗꯤ ꯌꯥꯝ ꯀꯟꯅ ꯍꯗ ꯀꯨꯏꯦ ꯑꯩ ꯑꯟꯗ꯭ꯔꯒ ꯆꯠꯇꯕ
ꯎ
ꯐꯥꯝꯗꯣ ꯐꯥꯝ ꯑꯩꯌꯦ ꯒꯥꯔꯗꯦꯟꯗꯣ ꯒꯥꯔꯗꯦꯟꯗꯣ ꯍꯣ ꯑꯟꯗꯣꯔꯗꯗꯤ ꯃꯣꯏ ꯆꯥꯛ ꯏꯁꯤꯡꯒ ꯇꯧꯔꯒ ꯄꯤꯛꯅꯤꯛ ꯑꯣꯏꯅ ꯆꯠꯄ ꯌꯥꯗꯥꯏꯅꯦ ꯀꯥꯎꯕ ꯀꯥꯎꯔꯦ ꯅꯔ
ꯌꯥꯏ ꯃꯣꯏ ꯑꯥꯗꯁꯨ ꯋꯥꯏꯐꯝ ꯂꯩ ꯍꯥꯏꯌꯦ ꯍꯥꯏꯗꯤ ꯎ ꯁꯤꯗꯒꯤ ꯄꯨꯗ꯭ꯔꯁꯨ ꯂꯣꯏꯅ
ꯑꯟꯗ꯭ꯔꯣ ꯑꯟꯗ꯭ꯔꯣꯗ ꯑꯣꯏꯔ ꯃꯥꯜꯂꯦ ꯑꯥ ꯑꯣ ꯁꯤꯗꯒꯤ ꯄꯨꯔꯒ
ꯎꯝ ꯎꯝ ꯄꯨꯗ꯭ꯔꯁꯨ ꯑꯥꯗꯒꯤ ꯊꯣꯡꯐꯝ ꯋꯥꯏꯅꯕ ꯆꯐꯨ ꯎꯌꯥꯟ ꯈꯕꯩ ꯆꯦꯀꯞ ꯎꯝ
ꯑꯩ ꯑꯩꯁꯨ ꯀꯨꯏꯑꯦꯕ ꯑꯩꯅ ꯑꯉꯥꯡꯉꯩꯗ ꯑꯉꯥꯡ ꯑꯣꯏꯕ ꯍꯥꯏꯗꯤ ꯆꯍꯤ ꯀꯨꯟꯒ ꯗ ꯑꯣꯏꯔ ꯁ꯭ꯋꯥꯏꯗ ꯑꯣꯏꯔ ꯃꯥꯜꯂꯦ ꯑꯗꯨꯗ ꯑꯩ ꯂꯥꯏ ꯊꯪꯉꯩ ꯆꯠꯄꯗ ꯑꯃꯨꯛ ꯑꯩꯈꯣꯏ ꯆꯠꯅꯔꯨꯏꯕ ꯑꯗꯨ ꯃꯣꯏꯗꯨꯗꯩ ꯋꯥꯏꯔ ꯈꯣꯠꯂ ꯇꯧꯔꯗꯦ ꯃꯐꯝ ꯑꯗꯨ ꯀꯥꯟꯗ ꯌꯥꯝ ꯀꯟꯅ ꯐꯖꯕꯗꯤ ꯑꯣꯏꯗ꯭ꯔꯦ ꯍꯧ ꯍꯧꯖꯤꯛꯇꯤ ꯐꯣꯇꯣꯗ ꯑꯅꯧ ꯑꯅꯧꯕ ꯃꯌꯥꯝ ꯑꯃ ꯂꯩꯁꯨ ꯃꯌꯥꯝ ꯍꯥꯞꯆꯤꯜꯂꯦꯗꯅ ꯆꯥꯎꯊꯣꯛꯇꯅ ꯃꯣꯏꯁꯨ ꯃꯤꯗꯣ ꯂꯥꯛꯄ ꯀꯁꯇꯃꯔ ꯃꯌꯥꯝ ꯂꯥꯛꯄ ꯍꯦꯜꯂꯤꯅꯦ ꯕꯤꯖꯤꯅꯦꯁ ꯅ ꯑꯗ ꯃꯣꯏ ꯆꯦꯔꯤ ꯍꯥꯏꯕ꯭ꯔꯥ ꯑꯗꯨꯏ ꯐꯥꯝ ꯆꯦꯔꯤꯁꯨ ꯊꯥꯖꯜꯂꯕꯅꯤꯅ ꯑꯩ ꯆꯦꯔꯤꯒ ꯑꯝꯇ ꯍꯧꯕ ꯅꯠꯇꯦꯗ ꯈꯣꯏ ꯆꯠꯄ ꯃꯇꯝꯗꯗꯤꯦ ꯇꯦꯔꯤ ꯀꯩ ꯀꯥꯗꯣ ꯊꯥꯅꯕꯗ ꯌꯦꯡꯅꯤꯡꯕ ꯍꯥꯏ ꯇꯥꯔꯦ ꯑꯩꯁꯨ ꯀꯨꯏꯗꯕ ꯁꯨꯝ ꯌꯨꯝꯗ ꯑ ꯊꯕꯛ ꯆꯤꯜꯂꯤꯅꯦꯅ ꯑꯗꯨꯝ ꯀꯩꯅꯣ ꯇꯧꯕꯗꯨꯗ ꯀꯩꯝꯇꯣꯏ ꯁꯣꯛ ꯑ ꯁꯣꯛꯄ ꯐꯪꯗ꯭ꯔꯦꯕ ꯏꯁꯥꯁꯦ
ꯎꯝ ꯌꯥꯏ ꯅꯣꯡ ꯐꯥꯗꯣꯛ ꯑꯗꯨꯝ ꯀꯠꯊꯣꯛꯄ ꯑꯩꯈꯣꯏꯁꯤꯡꯁꯦ ꯊꯕꯛꯅ ꯁꯨꯝ ꯊꯕꯛꯅ ꯊꯕꯛꯅꯅ ꯁꯨꯝ ꯇꯧꯔꯤꯉꯩꯗꯀꯣ ꯉꯥꯏꯍꯥꯛ ꯏꯁꯥꯁꯦ ꯐ꯭ꯔꯦꯁ ꯑꯣꯏꯊꯣꯛ ꯊꯣꯛꯛꯄ ꯈꯣꯠꯄꯁꯦ ꯀꯌꯥ ꯇꯧꯅꯗ꯭ꯔꯕꯅꯦꯕ ꯑ ꯁꯤꯁꯨ ꯇꯧꯕ ꯀꯩꯁꯨ ꯀꯥꯏꯗꯦꯕ ꯁꯤꯁꯨ ꯃꯔꯨ ꯑꯣꯏꯌꯦꯕ
ꯑꯩꯌꯦ ꯑꯗꯨꯅꯦ ꯈꯤꯇꯪ ꯃꯥꯏꯟ ꯐ꯭ꯔꯦꯁ ꯑꯣꯏꯊꯣꯛꯅꯕ ꯏꯃꯥꯟꯅꯕꯤꯁꯤꯡ ꯈꯔ ꯍꯧꯔꯦꯗꯅ
ꯑ ꯃꯊꯥ ꯐꯖ ꯁꯥꯔꯁꯨꯀꯣ ꯃꯍꯥꯛ ꯀꯣꯏꯊꯣꯛꯄ ꯑꯗꯒꯤ ꯑꯃꯨꯛ ꯀꯩꯅꯣ ꯇꯧꯕ ꯋꯥꯜꯁꯦ ꯈꯤꯇꯪ ꯀꯩꯅꯣ ꯑꯣꯏꯗꯅ ꯄꯣꯊꯥꯏꯗꯅ ꯑꯗꯨ ꯇꯧꯕ ꯌꯥꯏ ꯑꯗꯣ ꯆꯠꯁꯦ ꯑꯩꯈꯣꯏ ꯏꯃꯥꯟꯅꯕꯤꯈꯩꯅꯁꯨ ꯍꯥꯏꯕꯅꯦ ꯃꯐꯝ ꯐꯖꯕ ꯐꯖꯕ ꯈꯔ ꯆꯠꯊꯣꯛꯁꯤ ꯗꯦꯠ ꯇꯦꯟ ꯃꯇꯨꯡꯗ ꯀꯥꯏꯅ ꯍꯥꯏꯔꯛꯑꯦ
ꯑꯗ ꯑꯩꯗꯤ ꯈꯪꯗ꯭ꯔꯤꯕ ꯅꯪ ꯍꯧꯖꯤꯛꯀꯤ ꯅꯪ ꯍꯧꯖꯤꯛꯀꯤ ꯍꯥꯏꯕꯗꯨꯣ ꯀꯔꯤꯑꯕ ꯁꯤꯡꯖꯨ ꯍꯥꯏꯕ꯭ꯔꯣ ꯁꯤꯡꯖꯨ ꯆꯥꯕ ꯍꯥꯏꯕ꯭ꯔꯣ ꯑ ꯁꯦꯡꯃꯥꯏ ꯁꯦꯡꯃꯥꯏꯔꯣꯝꯗꯗꯤ ꯀꯣ ꯁꯦꯡꯃꯥꯏꯔꯣꯝꯗꯗꯤ ꯌꯥꯝ ꯃꯅꯨꯡ ꯍꯟꯖꯤꯜꯂꯗꯤ ꯏꯔꯥꯡꯒ ꯐꯠꯇꯗꯤ ꯀꯍꯦ
ꯏꯟꯁꯥꯡ ꯏꯟꯁꯥꯡ ꯏꯔꯥꯡ ꯍꯧꯕ ꯖꯒꯥꯗꯤ ꯌꯧꯗꯕ ꯃꯥꯜꯂꯦ ꯍꯥꯏꯔꯤꯁꯦ ꯑꯗꯨꯝ ꯐ꯭ꯔꯤ ꯑꯣꯏ ꯀꯩ ꯇꯧꯗꯕ ꯁꯅ ꯎꯝ
ꯃꯥꯅꯦ ꯀꯣꯏꯅꯤꯡ ꯀꯣꯏꯅꯤꯡꯕ ꯆꯤꯡꯌꯥ ꯇꯝꯌꯥ ꯐꯖ ꯐꯖꯕ ꯃꯐꯝꯗꯗꯤ ꯍꯧꯖꯤꯛꯇꯤ ꯃꯅꯤꯄꯨꯔꯁꯦ ꯏꯔꯥꯡ ꯑꯝꯗ ꯂꯩꯕꯅꯤꯅꯀꯣ ꯌꯥꯝ ꯂꯥꯞꯅ ꯆꯠꯄꯁꯨ ꯀꯤꯌꯦꯕ ꯀꯩꯁꯨ ꯅꯠꯇꯕ ꯈꯨꯗꯣꯡꯊꯤꯕ ꯅꯪꯉ ꯃꯤꯅ ꯊꯤꯅ ꯉꯥꯡꯅꯗ ꯑꯗꯨꯏꯅꯦ ꯍꯥꯏꯕ ꯆꯠꯆꯅꯤꯡꯉꯤ ꯒ ꯂꯥꯡꯖꯅꯤꯡꯕꯩꯅꯤ ꯑꯗꯨꯅꯤ ꯑꯗꯥꯅꯦꯅ ꯌꯥꯝ ꯂꯨꯏꯅꯦ ꯍꯧꯖꯤꯛꯇꯤ
ꯃꯥꯅꯦ ꯃꯥꯅꯦ ꯌꯦꯡ ꯌꯦꯡꯗꯅ
ꯅꯨꯄꯥ ꯃ ꯆꯥꯅꯦ ꯍꯥꯏꯗꯅ ꯗꯨꯛ ꯗꯥꯛ ꯇꯧꯗꯅ ꯅꯨꯄꯥ ꯃꯆꯥꯅꯦꯅ ꯍꯥꯏꯔꯒ ꯁꯣꯏ ꯉꯝꯕꯗꯨ ꯈꯨꯗꯣꯡꯊꯤꯕ ꯇꯧꯕ ꯅꯨꯄꯤ ꯃꯆꯥ ꯃꯆꯥꯅꯤꯅ ꯐꯖꯅ ꯉꯥꯡꯕꯤꯗꯦꯕ ꯆꯅ ꯒꯨꯞ ꯍꯧꯎꯅꯥ ꯆꯂ ꯏꯔꯥꯡ ꯇꯧꯏꯅꯤ ꯑꯗꯨꯅꯦ ꯑꯗꯥꯅ ꯍꯦꯛꯇ ꯉꯥꯡꯕꯤꯗꯣꯏꯅꯦꯕ
ꯑꯗꯣ ꯅꯪꯒꯤ ꯀꯩꯅꯣ ꯅꯪꯒꯤꯗꯤ ꯂꯩꯁꯨ ꯆꯔꯥ ꯌꯥꯝ ꯊꯥꯏ ꯍꯥꯏꯌꯦ ꯀꯃꯥꯏꯅ ꯇꯧꯒꯦ ꯑꯗꯨꯕꯨ ꯑꯩ ꯆꯔꯥ ꯈꯔ ꯄꯥꯝꯃꯤ ꯂꯩꯒꯤ ꯀꯩꯒꯤ
ꯑꯗꯣ ꯍꯧꯖꯤꯛ ꯁꯦꯖꯔꯥꯖ ꯖꯦ ꯑꯩꯈꯣꯏꯒꯤ ꯃ ꯀꯩꯅꯣꯒꯨꯝꯕ ꯃꯅꯥ ꯃꯅꯥ ꯂꯩꯒꯨꯝꯕ ꯍꯥꯏꯒꯗ꯭ꯔꯥ ꯃꯅꯥ ꯂꯩꯒꯨꯝꯕꯅ ꯑꯌꯥꯝꯕ ꯀꯩꯅꯣ ꯇꯧꯋꯦ ꯆꯔꯁꯦ ꯎ ꯍꯥꯏꯗꯤ ꯁꯥꯠ ꯂꯩ ꯁꯥꯠꯄ ꯇꯇꯤ ꯀꯌꯥ ꯍꯧꯖꯤꯛꯇꯤ ꯊꯥꯗ꯭ꯔꯤꯅꯦ ꯑꯩꯁꯦ ꯁꯅꯥ ꯂꯩ ꯀꯩꯀꯥꯖꯃꯔꯟ ꯎꯝ
ꯑꯩ ꯈꯪꯗꯕ ꯑꯃ ꯂꯩꯌꯦꯕ ꯃꯥꯁꯦ ꯃꯅꯨꯡꯗ ꯀꯨꯏꯅ ꯊꯝꯃ ꯍꯦꯛꯇ ꯄꯠꯂꯤꯁꯦ ꯀꯩꯒꯤꯅꯣꯕ ꯃꯥꯥꯏ ꯊꯥꯡꯇꯣꯛ ꯊꯥꯡꯖꯤꯟ ꯇꯧꯕ꯭ꯔꯕ
ꯊꯥꯡꯗꯣꯛ ꯊ ꯀꯨꯏꯅ ꯊꯝꯕꯁꯦ ꯁꯨꯃꯥꯏꯅ ꯇꯧꯕꯅꯤꯅ ꯑꯩꯈꯣꯏꯒꯤ ꯎ ꯄꯥꯝꯕꯤ ꯄꯥꯝꯕꯤꯒꯤꯁꯨ ꯃꯈꯥ ꯄꯣꯜꯂ ꯂꯩꯕꯣ ꯀꯣ ꯃꯅꯥ ꯂꯩ ꯑꯣꯏꯖꯔꯒꯁꯨ ꯑꯗꯨꯝ ꯊꯥ ꯑꯍꯨꯝ ꯃꯔꯤ ꯊꯝꯕ ꯌꯥꯕ ꯐꯤꯐꯇꯤꯟ ꯗꯦꯖꯇꯒꯤ ꯍꯦꯟꯅ ꯊꯝꯕ ꯗ ꯈꯤꯇꯪ ꯍꯦꯛ ꯃꯁꯥꯗ ꯀꯩꯅꯣ ꯇꯧꯔꯛꯄ ꯄ ꯑꯗꯨꯒꯨꯝꯕ ꯃꯥꯒꯤ ꯄꯥꯝꯕꯤ ꯄꯥꯥꯝꯕꯤꯒꯤꯁꯨ ꯃꯥ ꯃꯈꯥ ꯈꯔ ꯄꯣꯜꯂꯦ ꯑꯗꯨ ꯀꯨꯏꯅ ꯊꯥ ꯑꯃ ꯑꯍꯨꯝ ꯃꯔꯤ ꯊꯝꯕ ꯌꯥꯕ ꯄꯥꯝꯕꯤꯁꯨ ꯑꯗꯨꯝ ꯂꯩꯌꯦꯕ ꯑꯩꯈꯣꯏꯅ ꯃꯗꯨꯗꯤ ꯑꯩꯈꯣꯏꯅ ꯈꯪꯗꯣꯏꯅꯦꯕ ꯑꯦ ꯁꯤꯒꯨꯝꯕ ꯄꯥꯝꯕꯤꯒꯨꯝꯕꯁꯤꯅ ꯀꯨꯏꯅ ꯊꯝꯕ ꯌꯥꯏ ꯌꯥꯗꯦ ꯍꯥꯏ ꯑꯗꯨꯅ ꯑꯩꯈꯣꯏꯅ ꯃꯥꯒꯤ ꯃꯆꯤꯟꯖꯥꯛꯁꯦ ꯅꯨꯡꯁꯥ ꯁꯥ ꯃꯉꯥꯟꯗꯒꯤ ꯑꯗꯨꯝ ꯁꯨꯡꯖꯩꯗꯅ ꯄꯥꯝꯕꯤ ꯃꯅꯥ ꯃꯁꯤꯡ ꯑꯁꯤꯗꯤ ꯃꯅꯥꯅ ꯁꯨꯡꯖꯔꯒ ꯃꯥꯏ ꯃꯆꯤꯟꯖꯥꯛ ꯑꯣꯏꯖꯗꯣꯏꯅꯤ ꯑꯗꯣ ꯑꯁꯪꯕꯒꯤ ꯀꯩꯅꯣꯁꯦ ꯃꯣꯏꯅ ꯁꯨꯡꯖꯗꯣꯏꯅꯤꯅ ꯑꯩꯈꯣꯏꯅ ꯑꯃꯨꯛꯃꯨꯛ ꯌꯥꯝꯗ꯭ꯔꯒꯁꯨ ꯐꯤꯐꯇꯤꯟ ꯗꯦꯖ ꯃꯥꯏ ꯄꯥꯝꯕꯤꯗꯣ ꯃꯇꯨꯡ ꯏꯟꯅ ꯐꯤꯞꯇꯤꯟ ꯗꯦꯖ ꯎꯝ ꯎꯝ ꯊꯝꯃꯒ ꯐꯤꯞꯇꯤꯟ ꯗꯦꯖꯃꯨꯛ ꯂꯩꯔꯒ ꯃꯣꯏ ꯃꯄꯥꯟ ꯑꯗꯨꯝ ꯊꯥꯡꯗꯣꯛꯄꯤꯕ ꯃꯁꯥꯗꯣ ꯉꯁꯥꯏꯒꯤ ꯃꯥꯏ ꯀ꯭ꯂꯣꯔꯣꯐꯤꯟ ꯌꯥꯎꯔꯤꯗꯣ ꯅꯨꯡ ꯅꯨꯡꯁꯥ ꯃꯉꯥꯜꯗꯒꯤ ꯁꯨꯡꯖꯔꯒ ꯃꯁꯥꯅ ꯆꯪꯕꯒꯤ ꯃꯆꯨꯗꯣ ꯁꯦꯝꯖꯔꯤꯅꯤꯗꯅ ꯑꯗꯨ ꯃꯆꯨ ꯁꯤꯗꯔꯛꯑꯅꯤ ꯄꯠꯊꯔꯛꯑꯒ ꯌꯦꯂꯣ ꯆꯪꯁꯤꯜꯂꯛꯏꯗꯣ ꯑꯗꯨꯃꯥꯏꯅ ꯇꯧꯕꯅꯤꯅ ꯃꯥꯗꯤ ꯅꯨꯡꯁꯥ ꯃꯉꯥꯥꯟ ꯗꯀꯥꯔꯛꯄꯗꯤ ꯀꯨꯏꯅ ꯊꯝ ꯊꯝꯕ ꯌꯥꯗꯕ ꯄꯥꯝꯕꯤꯗꯗꯤ ꯀꯨꯏꯅ ꯊꯝꯕ ꯌꯥꯔꯣꯏꯕ ꯄꯠꯁꯜꯂꯛꯀꯅꯦꯕ ꯑꯗꯤ ꯃꯥꯒꯤ ꯂꯩꯍꯥꯎ ꯀꯩꯀꯥꯗꯣ ꯑꯗꯒꯤꯒꯤ ꯁꯨꯝ ꯎꯔꯨꯝꯗ ꯂꯩꯔꯒꯗꯤ ꯐꯪꯒꯁ ꯀꯩ ꯀꯌꯥ ꯀꯥꯈꯠꯂꯛꯏꯗꯅ ꯂꯩꯍꯥꯎꯗꯨꯅ ꯃꯔꯝ ꯑꯣꯏꯔꯒ ꯃꯆꯟ ꯃ ꯑꯆꯝꯕ ꯇꯧꯔꯛꯀꯅꯤ ꯑꯗꯨꯅ ꯎꯔꯨꯝꯗ ꯑꯗꯨꯝ ꯑꯗꯨꯝ ꯆꯍꯤ ꯆꯨꯞꯄ ꯍꯧꯕ ꯉꯝꯕ ꯃꯤꯁꯨ ꯑꯗꯨꯝ ꯂꯩꯔꯤꯅꯦ ꯄꯥꯝꯕꯤꯁꯦ ꯑꯗꯨꯒ ꯌꯥꯗꯕ ꯑꯗꯨꯝ ꯏꯃꯨꯡꯗ ꯈꯔꯅꯤ ꯊꯝꯕꯩꯗꯤ ꯌꯥꯕ ꯑꯗꯨꯝꯕ ꯄꯥꯝꯕꯤꯗꯗꯤ ꯌꯥꯝ ꯀꯨꯏꯅ ꯊꯝꯕ ꯌꯥꯗꯕ ꯄꯥꯝꯕꯤꯅ ꯊꯝꯕꯤꯗ꯭ꯔꯦꯗꯅ ꯑꯩꯈꯣꯏꯅ ꯊꯥꯡꯗꯣꯛ ꯊꯥꯡꯖꯤꯟ ꯇꯧꯗꯣꯏꯅꯦꯕ ꯑꯗꯨꯃꯥꯏꯅ ꯇꯧꯔꯒ ꯁꯦꯝꯃꯤꯅꯤ ꯄꯩꯁꯟꯅꯕ ꯑꯃ ꯆꯪꯉꯤꯗ ꯃꯣꯏꯁꯨ ꯃꯤꯒꯨꯝꯕꯅꯤꯗ ꯏꯁ ꯅꯣꯏ ꯍꯨꯏ ꯍꯧꯗꯣꯡ ꯁꯦꯟꯅꯕꯒꯨꯝꯅꯤ ꯆꯞ ꯃꯥꯟꯅꯩ ꯂꯩꯁꯨꯨꯖꯨꯁꯨꯨ ꯁꯦꯟꯅꯕꯤꯗ꯭ꯔꯗꯤ ꯃꯆꯤꯟꯖꯥꯛ ꯍꯥꯞꯄꯤꯗ꯭ꯔꯗꯤ ꯁꯦꯝ ꯁꯥꯗ꯭ꯔꯗꯤ ꯃꯅꯥ ꯑꯄꯠ ꯑꯔ ꯂꯧꯣꯛꯊꯣꯛꯄꯤꯗ꯭ꯔꯗꯤ ꯆꯞ ꯃꯥꯟꯅꯩ ꯁꯤꯗꯣꯏꯅꯤ ꯃꯣꯏꯁꯨ ꯑꯩꯈꯣꯏꯅ ꯐꯖꯕꯗꯨꯇꯪ
ꯍꯣꯏ ꯍꯣꯏꯅꯦ ꯌꯨꯝꯗ ꯌꯨꯝꯗ ꯌꯥꯝ ꯐꯖꯅ ꯊꯝꯃꯝꯃꯦ ꯀꯥꯏꯅ ꯍꯥꯏꯕꯩ ꯋꯥꯅꯦꯕ ꯑꯗꯨ ꯁꯦꯟꯅꯕ
ꯊꯝꯃꯦ ꯍꯥꯏꯦ ꯄꯅꯤ ꯏꯁꯤꯡ ꯆꯥꯏꯕꯤ ꯑꯗꯨꯣꯔꯤꯕ ꯃꯤꯅꯤ ꯃꯥꯒꯤ ꯁꯦꯕꯥ ꯇꯧꯕꯤꯗꯣꯔꯤꯕꯅꯤ ꯐꯖꯕꯗꯨ ꯇꯧꯎ ꯌꯥ ꯄꯣꯠꯇꯦ ꯃꯇꯧ ꯀꯔꯝꯅ ꯐꯖꯔꯛꯏꯅꯣ ꯀꯃꯥꯏꯅ ꯃꯇꯧ ꯀꯔꯝꯅ ꯂꯨꯅ ꯅꯥꯟꯅ ꯂꯩꯅꯣꯁꯦ ꯎꯗꯕꯒꯤ ꯑꯩꯈꯣꯏꯅ ꯅꯣꯡ ꯐꯥꯗꯣꯛ ꯂꯥꯛꯄ ꯃꯤꯅ ꯎꯗꯕꯒꯤ ꯑꯗꯨꯝ ꯐꯖꯅ ꯎꯕ ꯋꯥꯅꯦꯕ ꯑꯗꯨ ꯃꯅꯨꯡꯗ ꯁꯦꯕꯥ ꯃꯌꯥꯝ ꯑꯃ ꯇꯧꯔꯤꯅꯦꯕ ꯇꯧꯗ꯭ꯔꯒ ꯑꯗꯨꯒꯤ ꯏꯁꯇꯦꯖ ꯌ ꯉ ꯦꯗ ꯄꯪꯈꯥ ꯊꯥꯕꯅ ꯄꯪꯉꯣꯏ ꯑꯣꯏ ꯌꯥꯛꯄꯣ ꯇꯦꯗ ꯄꯪꯊꯥ ꯊꯥꯔꯗꯤ ꯄꯪꯉ ꯄꯪꯊꯥ ꯊꯥꯔꯗꯤ ꯄꯪꯂꯩ ꯂꯩꯕꯒꯤ ꯐꯤꯕꯝꯗ ꯑꯗꯨꯝ ꯄꯪꯍꯧ ꯍꯧꯔꯛꯑꯒ ꯑꯗꯨꯝ
ꯎꯝ ꯑꯗꯨꯅꯦ ꯁꯤꯁꯦ ꯂꯩꯁꯦ ꯍꯧꯖꯤꯛꯁꯦ ꯀꯩꯅꯣ ꯇꯧꯋꯅꯦꯍꯦ ꯑꯩꯈꯣꯏꯒꯤ ꯌꯨꯝꯁꯤꯦ ꯐꯖꯅ ꯁꯥꯔꯒ ꯂꯩꯒꯤ ꯒꯥꯔꯗꯦꯟ ꯁꯤꯕꯤꯅꯕ ꯃꯤ ꯇꯣꯉꯥꯟꯅ ꯂꯩꯔꯤꯅꯦ ꯍꯥꯏꯗꯤ ꯀꯧꯔꯒ ꯇꯧꯍꯟꯕ
ꯑꯥ ꯑꯗꯨꯒꯨꯝꯕꯁꯨ ꯊꯣꯛꯑꯕꯅꯤ ꯊꯣꯛꯑꯕꯅꯤ ꯑꯗꯨꯅ ꯑꯩꯈꯣꯏꯅ ꯇꯁꯦꯡꯅ ꯑꯥ ꯋꯥꯕ ꯑꯩꯈꯣꯏꯅ ꯂꯦꯕꯔ ꯄꯩꯁꯥ ꯈꯤꯇꯪ ꯊꯥꯗꯔꯒ
ꯑꯥ ꯍꯥꯏꯗꯤ ꯑꯍꯣꯏ ꯑꯄꯥꯝ ꯑꯄꯥꯝꯕ ꯂꯩꯒꯁꯦ ꯊꯥꯍꯜꯂ ꯂꯧ ꯑꯗꯨ ꯃꯊꯛ ꯃꯈꯥ ꯂꯣꯏꯅ ꯇꯧꯕ ꯌꯥꯎꯋꯦ ꯍꯥꯏꯕꯇꯗ ꯑꯆꯧꯕ ꯑꯄꯤꯛꯄ ꯂꯩ ꯐꯖ ꯐꯖꯕ
ꯑꯥ
ꯇꯧꯗꯅ
ꯍꯦ ꯑꯗꯨ ꯃꯌꯥꯝꯁꯨ ꯂꯩꯕꯅꯦ ꯂꯩꯕꯗꯨꯅ ꯀꯩꯅꯣ ꯇꯧꯕꯗꯨꯗ ꯉꯁꯥꯏꯒꯤ ꯄꯩꯁꯥ ꯈꯔꯗꯤ ꯊꯥꯗ ꯇꯥꯔꯦꯀꯣ ꯏꯁꯥꯅ ꯁꯦꯜꯞ ꯇꯧꯖꯕ ꯍꯥꯏꯕꯗꯨꯒ ꯃꯤ ꯅꯦꯛꯄ ꯍꯥꯏꯗꯨꯒ ꯅꯠꯇ꯭ꯔꯥ ꯑꯗꯨꯅ ꯑꯦ ꯀꯩꯅꯣꯅꯦ ꯑꯩ ꯏꯃꯥꯟꯅꯕꯤ ꯑꯃ ꯀꯣꯜ ꯂꯥꯛꯑꯦꯕꯀꯣ ꯑꯩ ꯀꯣꯜ ꯕꯦꯛ ꯇꯧꯔꯛꯀꯦ ꯃꯥꯥꯏ ꯀꯩꯅꯣꯃ ꯍꯪꯅꯤꯡꯕꯩ ꯑꯩ ꯋꯥꯔꯤ ꯁꯥꯟꯅꯔꯝꯕꯅꯦꯕ ꯀꯣ ꯃꯥ ꯑꯝꯇ ꯄꯥꯏꯈꯠꯂꯒ ꯑꯩ ꯀꯩꯅꯣꯝꯇ ꯍꯪꯒꯦ ꯑꯗꯨꯒ ꯑꯃꯨꯛ ꯇꯧꯔꯛꯀꯦꯀꯣ ꯎꯝ ꯎꯝ ꯊꯝꯃꯣ ꯊꯝꯃꯣ ꯎꯝ
ꯎ